ꯇꯥꯌꯦ ꯆꯥꯛ ꯆꯥꯔꯥꯕꯣ ꯀꯩ ꯍꯤꯟꯖꯥꯡ ꯆꯥꯒꯦ ꯎꯝ ꯀꯥꯗꯩꯅꯣ
ꯀꯩ ꯁꯥꯔꯤꯅꯣ
ꯊꯕꯛ ꯌꯥꯝ ꯄꯩꯍꯦ
ꯎꯝ
ꯁꯧꯒ꯭ꯔꯤ ꯀꯥꯡꯒꯧ ꯐꯤ ꯀꯥꯌꯥꯝ ꯁꯥꯔꯥꯒꯦ ꯍꯥꯎꯋꯦ ꯐꯤ ꯀꯥꯌꯥꯝ ꯁꯥꯔꯥꯒꯦ
ꯈꯔ ꯁꯥꯔꯦ ꯐꯤꯕꯨꯗꯤ ꯅꯨꯡꯁꯥ ꯁꯥꯒꯠꯂꯛꯑꯥꯗꯤ ꯐꯤ ꯁꯥꯕ ꯉꯝꯗꯦ
ꯎꯝ
ꯂꯪ ꯇꯠꯇ꯭ꯔꯣ
ꯇꯠꯇꯤꯌꯦ
ꯅꯨꯡꯉꯥꯏꯕ꯭ꯔꯥ ꯑꯗꯨꯗꯤ
ꯅꯨꯡꯉꯥꯏ
ꯑꯝ ꯀꯥꯌꯥꯝ ꯋꯥꯠꯂꯤꯒꯦ ꯑꯗꯨ ꯗꯨꯝ ꯁꯥꯗꯣꯏꯔꯣ
ꯑꯗꯨꯗꯣ ꯑꯩꯅ ꯂꯣꯏꯊꯣꯛꯑꯥꯒ ꯔꯥꯅꯤ ꯁꯥꯖꯤꯔꯥꯅ ꯇꯧꯕꯅꯦ
ꯍꯣꯏꯗꯥ ꯔꯥꯅꯤ ꯅꯣꯢꯅ ꯁꯥꯔꯣ ꯅꯪ ꯃꯥꯐꯦꯟ ꯂꯩꯇ꯭ꯔꯥꯒꯨ ꯑꯩꯉꯣꯟ ꯂꯪ ꯌꯥꯝ ꯂꯩꯕꯅꯦ ꯃꯥꯟꯅꯥꯗꯥꯕ꯭ꯔꯣ ꯀꯨꯞꯄ꯭ꯔꯥ ꯏꯃꯥꯏ ꯄ ꯦꯃꯃꯥꯔꯥꯛ ꯇꯥꯏꯕꯥ ꯁꯥꯕꯩꯗꯣ
ꯎꯝ
ꯅꯪꯒꯤꯗꯨꯅ ꯄꯧꯕ
ꯄꯧꯗꯤꯌꯦ ꯆꯞ ꯃꯥꯅꯩ ꯃꯤꯉꯣꯟꯗꯩ
ꯑꯩ ꯂꯪ ꯐꯤ ꯑꯍꯧꯕ ꯂꯩꯌꯦ ꯑꯗꯣ ꯁꯥꯕꯤꯅꯕ ꯃꯤ ꯂꯩꯔꯗꯤ ꯁꯥꯅꯤꯡꯕ ꯃꯤ ꯂꯩꯔꯗꯤ
ꯃꯔꯥꯛ ꯇꯥꯏꯕꯤꯗꯣ
ꯍꯝ
ꯀꯩꯍꯥꯏꯅꯣ ꯇꯥꯗꯤꯌꯦ
ꯂꯪ ꯐꯤ ꯑꯍꯧꯕ ꯂꯩ ꯍꯥꯏꯕ
ꯑꯣ ꯅꯩꯗꯤ ꯂꯩꯌꯦ
ꯅꯪꯖꯨ ꯂꯩꯌꯦ
ꯎꯝ ꯑꯍꯨꯝ ꯂꯩꯒꯤꯕꯅꯦ ꯑꯗꯨꯒ ꯀꯩꯅꯣꯅ ꯀꯩꯅꯣꯅ ꯂꯧꯒꯤꯕꯅꯦꯕ ꯔꯗꯥꯄꯤꯌꯥꯔꯤꯅ
ꯔꯗꯥꯄꯤꯌꯥꯔꯤ ꯂꯧꯒ꯭ꯔꯦ
ꯎꯝ ꯔꯗꯥꯄꯤꯌꯥꯔꯤꯅ ꯂꯧꯒꯤꯝꯅꯤ ꯀꯅꯥ
ꯑꯩꯅꯗꯤ ꯂꯧꯅꯤꯡ ꯉꯗꯤ ꯂꯧꯖꯧ ꯍꯥꯏꯒꯦꯕꯨ
ꯎꯝ ꯃꯥꯏꯗꯨ ꯀꯅꯥꯗ ꯎꯝ
ꯁꯥꯕꯗꯤ ꯅꯨꯉꯥꯏꯕꯅꯦ ꯑꯕꯦꯃꯅꯥ ꯔꯥꯅꯤ ꯁꯔꯒꯦꯅ ꯀꯣꯟꯗꯣ ꯔꯥꯅꯤ ꯍꯧꯖꯤꯟꯕꯒꯤ ꯀꯛꯊꯠꯄ
ꯎꯝ
ꯂꯪꯗꯤ ꯑꯃꯠꯇ ꯇꯠꯇꯕꯅꯤ ꯍꯥꯏꯕ
ꯑꯩꯅ ꯋꯥꯅ ꯃꯦꯠꯆꯔꯒꯥ ꯅꯨꯡꯗꯥꯡꯒ ꯇꯨꯝꯗꯒꯩ ꯑꯍꯤꯡ ꯑꯅꯤ ꯇꯨꯝꯗꯒꯩ ꯂꯪꯆꯥꯛ ꯆꯥꯛꯑ ꯑꯍꯤꯡ ꯑꯅꯤ
ꯍꯨꯖꯤꯛꯇꯤ ꯀꯩꯅꯣꯗꯣ ꯁꯥꯏꯅꯦ
ꯇꯣꯡꯒ ꯐꯥꯅꯦꯛꯇꯣ ꯀꯥꯟꯅꯕꯔ꯭ꯕ
ꯈꯡꯗꯦꯗꯥ ꯑꯩꯁꯨ ꯏꯕꯦꯇꯣꯟꯅ ꯍꯧꯔꯒ ꯂꯩꯕꯗꯨ ꯃꯥꯏ ꯀꯣꯟꯗꯨ ꯊꯥꯡꯉ ꯁꯥꯕꯅꯦ ꯑꯗꯨ ꯌꯥꯝꯅꯁꯨ ꯁꯥ ꯉꯝꯗꯦ ꯅꯨꯡꯁꯥꯒ ꯁꯥꯕꯒ ꯑꯗꯒꯤ ꯊꯕꯛꯁꯨ ꯌꯨꯝ ꯁꯥꯕꯩ ꯆꯤꯟꯕꯒ
ꯎꯝ
ꯑꯗꯨ ꯋꯥꯕꯅ ꯍꯦꯟ ꯃꯥꯜꯂꯤꯗ ꯑꯩꯗꯤ
ꯑꯗꯨꯅ ꯑꯩꯖꯨꯅ ꯑꯩꯁꯨ ꯔꯥꯁꯤ ꯑꯣꯏꯅ ꯁꯥꯔꯁꯤꯔꯅ ꯈꯜꯂꯤꯅꯤ
ꯀꯩꯅꯣꯒꯤ ꯑꯗꯨꯏ ꯐꯤꯗꯨꯗꯤ ꯐꯟ ꯃꯔꯥꯛ ꯑꯅꯤ ꯎꯝ ꯐꯤꯗꯣ ꯑꯃꯗ ꯀꯩꯅꯣ ꯏꯟꯆꯤ ꯀꯨꯟꯊ꯭ꯔꯥ ꯁꯥꯡꯗꯣꯏꯅꯦꯕꯥ ꯎꯝ ꯀꯨꯟꯊ꯭ꯔꯥ ꯁꯥꯡꯕꯗꯣ ꯑꯅꯤ ꯁꯥꯀꯥꯟꯗ ꯂꯨꯄꯥ ꯌꯥꯡꯈꯩꯅꯦꯌꯦ ꯍꯨꯝ
ꯆꯤ ꯍꯨꯝꯐꯨ ꯁꯥꯕꯗ ꯑꯗꯨ ꯗꯨꯝ ꯃꯇꯝꯗꯤ ꯆꯪꯉꯦ ꯍꯥꯏꯕ
ꯐꯝꯗ꯭ꯔꯗꯤ ꯌꯥꯄꯣꯠꯇꯦꯗ ꯁꯥ
ꯂꯪ ꯕꯨꯗꯤ ꯇꯠ
ꯎꯝ
ꯎꯝ
ꯅꯪ ꯆꯠꯇꯣꯔꯕꯣ
ꯍꯨꯝ
ꯇꯣꯔꯕꯣ
ꯈꯪꯗꯦꯗ ꯆꯠꯅꯤꯡꯉꯤꯔꯁꯨ ꯆꯠ ꯈꯨꯔꯨꯝꯖꯔ ꯃꯥ ꯇꯦꯅꯥꯎꯒ
ꯎꯝ ꯑꯩ ꯅꯪ ꯆꯠꯈꯤꯗꯣꯏꯔꯅ ꯑꯗꯨꯗꯤ ꯔꯥꯅꯤ ꯗꯨꯅꯗꯤ ꯐꯩꯌꯦ ꯀꯥꯟꯅꯅꯤꯌꯦ ꯔꯥꯅꯤ ꯗꯨꯅꯗꯤ
ꯎꯝ ꯑꯗꯣ ꯑꯕꯦꯝꯃꯒ ꯃꯥ ꯄꯤꯟꯇꯨꯒ ꯁꯥꯍꯜꯂꯒꯦ ꯇꯧꯕ ꯔꯥꯅꯤ ꯗꯨꯅ ꯄꯤꯟꯇꯨ ꯇꯨꯏꯁꯟ ꯀꯩꯅꯣꯗ ꯁꯛꯁꯦꯁꯇ ꯑꯣꯏ ꯇꯝꯃꯦꯕ ꯑꯗꯨꯗꯨꯅ ꯄꯨꯡ ꯑꯅꯤ ꯑꯕꯥꯏꯗ ꯁ꯭ꯀꯨꯟ ꯍꯜꯂꯛꯑꯒ ꯄꯨꯡ ꯃꯔꯤ ꯃꯉꯥ ꯕꯤ ꯁꯥ ꯌꯥꯏꯗꯅ ꯁꯥꯔꯒꯦ ꯑꯩꯅ ꯇꯧꯕ
ꯎꯝ ꯌꯥꯏꯌꯦ ꯑꯗꯨꯁꯨ ꯐꯩ
ꯗꯨꯟ ꯐꯠꯇ꯭ꯔꯣꯗꯤ ꯌꯨꯝꯖꯨ ꯃꯣꯠꯂꯤꯉꯥꯏꯗꯗꯤ ꯅꯥꯜꯂꯀꯥꯟꯗꯗꯤ ꯆꯥꯕ ꯌꯥꯝ ꯍꯦꯜꯂꯦ ꯍꯥꯏꯕ ꯁꯨꯝ ꯂꯣꯏꯁꯜꯂꯀꯥꯟꯗꯗꯤ ꯋꯥꯏ ꯇꯩꯕ ꯁꯤꯠꯄ ꯁꯦꯡꯕ ꯑꯗꯨꯝ ꯑꯌꯨꯛꯇꯨꯃ ꯗꯨꯝ ꯀꯣꯅꯔꯅꯤ ꯆꯥꯛ ꯊꯣꯡꯕ ꯂꯣꯏꯕ ꯇꯧꯕ ꯈꯣꯠꯄꯠ ꯑꯩ ꯂꯣꯏ ꯇꯧꯔꯗꯤ
ꯎꯝ
ꯂꯝꯒꯥꯡ ꯗꯥ ꯉꯥꯛ ꯄꯣꯊꯒꯔꯥꯅꯤ ꯑꯗꯩ ꯗꯤ ꯄꯩꯁꯥꯗꯣ ꯊꯨꯅꯥ ꯐꯪ ꯒꯗꯧ ꯅꯠ ꯇꯥꯕꯅꯤꯅꯥ ꯄꯩꯁꯗꯣ ꯆꯤꯟꯂꯤꯗꯅ ꯐꯥꯅꯦꯛ ꯀꯨꯝꯕꯗꯤ ꯁꯠ ꯁꯠ ꯌꯣꯟꯊꯣꯛ ꯑꯒꯥ ꯂꯨꯄꯥ ꯆꯧꯉꯥ ꯆꯇꯔꯨꯛ ꯁꯠ ꯁꯠ ꯌꯣꯟꯊꯣꯛꯄ ꯌꯥꯏꯗꯅ
ꯎꯝ
ꯃꯣꯏꯅꯥ ꯁꯥꯏꯗꯨꯅ ꯁꯦꯟꯕꯨꯝ ꯐꯤ ꯊꯤꯅꯕꯥ ꯀꯩꯗꯧꯅꯕꯥ ꯑꯗꯨꯃꯥꯏ ꯇꯧꯕꯅꯥ ꯐꯥꯗꯧ ꯃꯥꯜꯂꯦ
ꯉꯥꯔꯤ ꯊꯨꯝ ꯃꯣꯔꯣꯛ ꯀꯤꯗꯨ ꯅꯥ ꯐꯅꯦꯛ ꯁꯔꯦꯗꯅ ꯃꯤꯠꯁꯨ ꯅꯨꯡꯉꯥꯏꯇꯔ꯭ꯦꯕꯣ ꯆꯍꯤ ꯅꯤꯐꯨ ꯁꯨꯔꯗꯤ ꯃꯤꯠ ꯌꯗꯦꯌꯦ ꯆꯨꯝ ꯃꯥꯜꯂꯦ
ꯑꯗꯨꯅ ꯍꯦꯟ ꯅꯥ ꯁꯣꯛꯆꯜ ꯂꯛ ꯑꯕꯥ
ꯅꯪ ꯅꯨꯡꯁꯥ ꯁꯔꯥ ꯀꯥꯟꯗꯥ ꯐꯤ ꯁꯥꯕ ꯉꯝꯕꯔꯣ
ꯉꯝꯗꯦ ꯉꯝꯗꯦ ꯀꯥꯏꯗꯩꯩ ꯅꯣ ꯑꯩꯈꯣꯏ ꯌꯨꯝꯖꯦ ꯌꯥꯝ ꯁꯥꯌꯦꯕꯥ
ꯑꯌꯨꯛꯇꯅ ꯑꯌꯨꯛꯇ ꯉꯍꯥꯛ ꯁꯥꯕ ꯑꯌꯨꯛ ꯇꯥꯁꯨ ꯆꯥꯛ ꯏꯁꯤꯡ ꯑꯉꯥꯡ ꯒꯤ ꯁꯀ꯭ꯨꯜ ꯆꯠꯄꯩ ꯈꯣꯠꯄꯩ ꯇꯧꯔꯤꯉꯩꯗ ꯃꯇꯝꯖꯦ
ꯀꯥꯏꯗꯩ ꯅꯣ ꯑꯩꯖꯨꯅꯤꯅꯦ ꯀꯗꯥꯏꯗꯩꯩ ꯑꯌꯨꯛꯇꯤ ꯁꯨꯡꯁꯪ ꯁꯪꯗꯦ
ꯍꯣꯔꯦꯟ ꯅꯨꯡꯗꯥꯡꯗ ꯈꯔꯥ ꯁꯗꯧꯁꯨ ꯅꯨꯡꯗꯥꯡꯗ ꯃꯩ ꯊꯥꯟꯗꯦ ꯑꯩꯗꯤ
ꯎꯝ ꯅꯨꯡꯊꯤꯜ ꯍꯥꯏꯔꯦ ꯀꯋ꯭ꯥ ꯆꯔꯥ ꯍꯦꯟꯖꯤꯂꯛ ꯑꯅꯤ ꯁꯃꯟꯂꯦꯅ ꯑꯃꯨꯛ ꯂꯣꯡꯉꯅꯤ
ꯑꯗꯨꯅꯤ ꯑꯩꯗꯤ ꯉꯔꯥꯡꯗꯤ ꯍꯦꯛꯇꯥ ꯥꯃꯥꯡꯒꯣꯜ ꯇꯥꯏꯁ ꯃꯊꯛꯇꯥ ꯁꯤꯗꯥ ꯉꯔꯥꯡ ꯅꯇꯔꯣ ꯊꯦꯡꯅꯥꯔꯝꯗꯣ ꯃꯍꯥꯟꯂꯣ
ꯅꯥꯍꯥꯟ
ꯉꯔꯥꯡ ꯖꯦ ꯍꯦꯛꯇꯥ ꯆꯥꯛ ꯇꯣꯛ ꯑꯒꯥ ꯀꯋ꯭ꯥ ꯆꯕꯥꯐꯥꯎ ꯊꯣꯛꯇꯒꯩ ꯐꯝꯕꯗꯩꯩ ꯎꯏ ꯔꯕꯥ ꯍꯦꯛꯇꯥ ꯃꯁꯤꯗꯤ ꯀꯅꯥꯄꯣꯠ ꯇꯦꯅ ꯃꯥꯡꯒꯣꯜꯗ ꯇꯨꯝ ꯃꯦ ꯃꯣꯟ ꯑꯃꯥ ꯈꯥꯡꯉꯒ ꯃꯈꯥꯗꯥ ꯀꯩꯝꯃꯥ ꯊꯗꯕꯤꯗ ꯑꯗꯩꯗꯤ ꯇꯨꯝꯕꯥꯖꯤ ꯇꯨꯝꯕꯥꯖꯤ ꯂꯦꯟ ꯅꯥ ꯍꯧꯗꯣꯛ ꯑꯦ ꯑꯩꯗꯣ ꯋꯥ ꯉꯥꯡ ꯉꯝꯃꯥꯕꯅꯦꯕꯀꯣ ꯃꯤꯠ ꯄꯥꯡꯕ ꯑꯩꯅ ꯈꯔ ꯐꯖꯅ ꯍꯧꯗꯣꯛꯔꯛꯄꯥ ꯌꯥꯗ꯭ꯔꯣ
ꯃꯤꯠ ꯑꯃꯇꯥ ꯁꯤꯡꯍꯜꯂꯣ ꯑꯩ ꯁꯤꯗꯣꯔꯦ ꯀꯥꯃꯥꯢ ꯇꯧꯗꯣꯏꯅꯣ ꯍꯥꯏꯔꯦ ꯑꯗꯨꯒ ꯍꯧꯒꯠꯂꯍꯦ ꯍꯧꯒꯠꯂꯍꯦ ꯇꯧꯔꯥꯒ ꯍꯧꯒꯠꯂꯥ ꯐꯝꯃꯥꯒ ꯁꯥꯟꯅꯥꯔꯥ ꯀꯥꯟꯗꯥ ꯒꯤꯌꯥꯟ ꯂꯥꯛꯑꯦ ꯏꯕꯦꯝꯃꯥ ꯑꯁ ꯃꯤ ꯂꯥꯛ ꯑꯗꯨꯝ ꯈꯪꯕ ꯍꯧꯒꯠꯄꯥ ꯉꯝꯗ꯭ꯔꯥꯕꯥ ꯈꯔ ꯐꯖꯥꯅ ꯍꯧꯗꯣꯛꯑꯣ ꯌꯥꯗ꯭ꯔꯣ ꯍꯥꯏꯅꯦ ꯐꯖ ꯇꯨꯝꯕꯅꯤ ꯀꯩꯅꯣ ꯑꯗꯨ ꯑꯗꯨꯃꯥꯏꯅ ꯐꯖꯥꯅ ꯇꯨꯝꯊꯣꯛ ꯈ꯭ꯔꯥꯃꯤꯅ ꯑꯍꯤꯡꯗ ꯃꯤꯀꯞ ꯊꯣꯛꯂꯛꯅꯦ ꯉꯥꯔꯥꯡ ꯄꯨꯡ ꯕꯥꯔꯣ ꯈꯔ ꯍꯦꯜꯂꯛꯅꯦ ꯑꯗꯨꯒ ꯄꯨꯡ ꯑꯃ ꯇꯥꯒꯗꯥꯕ ꯃꯤꯅꯤꯠ ꯑꯅꯤꯗꯪ ꯉꯥꯏꯔꯝꯃꯦ ꯑꯗꯨ ꯑꯩꯗꯤ ꯄꯨꯡ ꯑꯅꯤ ꯇꯥꯗꯣꯏꯕꯣꯏ ꯅꯤꯡꯉꯨꯔꯦ ꯑꯗꯩ ꯇꯨꯝꯕꯥ ꯌꯥꯗ꯭ꯔꯦꯅꯦ ꯑꯃꯨꯛ ꯇꯨꯡ ꯌꯥꯗ ꯑꯗꯩꯗꯤ ꯑꯃꯨꯛ ꯍꯧꯒꯠꯂꯦ ꯑꯃꯨꯛ ꯉꯥꯏꯍꯥꯛꯀꯥ ꯐꯝꯃꯦ ꯑꯩꯖꯦ ꯐꯣꯟꯖꯨ ꯃꯩ ꯌꯥꯎ ꯗ꯭ꯔꯥꯕ ꯃꯩ ꯂꯥꯛꯇꯥꯕꯒꯤ
ꯎꯝ
ꯐꯣꯟ ꯌꯦꯡꯒꯗꯥꯕꯁꯨ ꯑꯗꯨꯒ ꯇꯨꯝ ꯀꯥꯟꯗꯥꯗꯤ ꯄꯨꯡ ꯃꯉꯥ ꯃꯈꯥꯏ ꯇꯥ ꯂꯩꯔꯝꯃꯦ ꯃꯤꯀꯞ ꯊꯣꯛꯂꯛꯄꯗꯥ ꯅꯥꯍꯥꯟꯒꯩꯗꯤ ꯃꯔꯤ ꯈꯔ ꯍꯦꯜꯂꯛꯨꯗꯥ ꯍꯧꯒꯠꯄꯥꯅꯦꯕ ꯃꯔꯤ ꯃꯥꯈꯥꯏ ꯇꯥꯗ꯭ꯔꯤꯉꯩꯗ ꯑꯗꯨꯅ ꯉꯥꯁꯥꯏꯗꯤ ꯃꯉꯥ ꯍꯦꯜꯂꯦ ꯄꯨꯡꯉꯥꯟ ꯉꯥꯟ ꯂꯩꯔꯝꯃꯦ
ꯑꯩꯗꯤ ꯍꯧꯖꯤꯛ ꯊꯦꯡꯉꯤꯍꯦ ꯍꯥꯌꯦꯡꯗꯩꯗꯤ ꯊꯦꯡꯕ ꯌꯥꯔꯥꯔꯣꯏ ꯑꯃꯨꯛ ꯑꯩꯈꯣꯏ ꯃꯥ ꯊꯣꯡꯢꯃꯤꯅꯥ ꯍꯥꯌꯦꯡꯗꯩꯗꯤ ꯑꯩ ꯆꯪꯡꯉꯗꯝꯃꯤꯅ ꯑꯃꯨꯛ ꯊꯦꯡ ꯌꯥꯔꯥꯔꯣꯏ
ꯄꯤꯟꯇꯨ ꯍꯣꯏ ꯁ꯭ꯀꯨꯂ ꯆꯠꯄ ꯍꯧꯔꯥꯗꯤ ꯃꯣꯏꯗꯤ ꯄꯨꯡ ꯇꯥꯔꯨꯛꯇꯥ ꯁ꯭ꯀꯨꯂ ꯆꯠꯂꯦꯌꯦ ꯒꯥꯔꯤ ꯂꯥꯛꯑꯦꯌꯦ ꯌꯥꯍꯧ ꯉꯥꯟꯇꯥ ꯉꯥꯟꯇꯥ ꯍꯧꯒꯠꯂꯥꯒ ꯒ ꯆꯥꯛ ꯉꯥꯟꯇꯥ ꯊꯣꯡ ꯈꯔꯒ ꯆꯥꯛ ꯉꯥꯟꯇꯥ ꯊꯦꯡꯒ꯭ꯔꯥꯗꯤ ꯊꯕꯛꯁꯦ ꯈꯔꯗꯤ ꯀꯣꯝꯕꯥꯅꯦꯕ
ꯊꯔꯣꯏꯗꯣ ꯍꯧꯖꯤꯛ ꯃꯆꯥ ꯑꯃꯇꯥ ꯌꯥꯎꯗ꯭ꯔꯦꯉꯣ
ꯑꯃꯨꯛꯁꯨ ꯆꯪꯅꯤ ꯍꯥꯅꯨꯕꯤ ꯅꯠꯇꯥ ꯍꯥꯅꯨꯕꯤ ꯂꯩꯇꯥꯃꯤꯅ ꯑꯩ ꯉꯥꯛꯇꯥꯅꯤꯅ ꯄꯩꯁꯥꯒꯨ ꯑꯩꯅ ꯇꯥꯟꯒꯗꯕ ꯃꯣꯏꯖꯨ ꯃꯥꯌꯥꯝꯁꯨ ꯑꯩꯅ ꯉꯦꯡꯖꯟꯒ ꯄꯩꯁꯥ ꯆꯤꯜꯂꯖꯨ ꯑꯩꯅ ꯃꯦꯟꯈꯠꯀꯥꯗꯥꯕ ꯑꯩꯅ ꯇꯧꯒꯗꯕ ꯏꯃꯨꯡꯒꯤ ꯊꯕꯛꯇꯅ ꯂꯣꯏꯁꯤꯟꯒꯗꯕ ꯆꯥꯏꯕ ꯈꯣꯠꯄ ꯑꯗꯨꯒ ꯄꯩꯁꯥ ꯇꯥꯟꯒꯗꯕ ꯃꯤꯗꯨꯅ ꯑꯗꯨꯝ ꯑꯩꯉꯣꯟꯗꯒ ꯐꯤ ꯁꯥꯗꯅ ꯈꯣꯠꯇꯅ ꯄꯩꯁꯥ ꯇꯥꯟꯅꯕ ꯋꯥꯈꯜ ꯈꯟꯗꯦ ꯑꯗꯨ ꯉꯁꯥꯏꯗꯒꯤ ꯀꯞꯉꯥꯡ ꯇꯧꯔꯒ ꯉꯥꯡꯗꯔꯝꯃꯒꯅꯤ ꯏꯖꯦ ꯍꯥꯏꯒꯠꯈꯤꯗꯅ ꯏꯖꯦ ꯍꯦꯛꯇ ꯍꯥꯏꯒꯠ
ꯎꯝ
ꯋꯥꯏꯍꯦ
ꯋꯥꯏ ꯋꯥꯏ ꯈꯪꯗꯦ ꯅꯨꯡꯁꯥ ꯁꯔꯗꯤ ꯋꯥꯏ ꯇꯧꯕꯝ ꯈꯪꯗꯦ
ꯃꯃꯥ ꯊꯔꫭꯏ ꯈꫭ ꯆꯠ ꯇꯔꯕꫭ
ꯏꯃꯥ ꯆꯠꯂꯤꯅꯥ ꯇꯧꯍꯧꯕꯅꯦ
ꯂꯧꯕꯨꯛꯇꯗꯤ ꯁꯥꯗꯦꯗꯤ ꯍꯥꯏꯌꯦ ꯆꯨꯝꯖꯠꯂ ꯈꯪꯗꯦ ꯃꯣꯏꯅ ꯍꯥꯏꯗꫭ
ꯁꯥꯗꯦꯅ ꯍꯥꯏꯕꯅꯤ ꯌꯨꯝꯗ ꯂꯩꯕꯅ ꯍꯦꯟꯅ ꯁꯥꯏꯌꯦ
ꯑꯗꯨꯅꯤ
ꯁꯤꯗꯅ ꯌꯨꯝꯗꯅ ꯁꯥꯌꯦꯗꯅ ꯂꯩꯕꯝ ꯈꯪꯗꯦꯗꯅ ꯑꯥꯗꯅ ꯁꯥꯗꯦ
ꯅꯣꯏ ꯍꯤꯡꯒꯣꯜ ꯍꯤꯟꯖꯥꯡ ꯀꯩ ꯀꯩ ꯄꯥꯜꯂꯒꯦ
ꯃꯣꯔꯣꯛ ꯄꯥꯜꯂꯦ ꯀꯣꯂꯤ ꯍꯋꯥꯏ ꯄꯥꯜꯂꯦ ꯈꯥꯃꯦꯟ ꯅꯣꯡꯃꯦꯟ ꯑꯗꯨꯝ ꯄꯥꯜꯂꯦ ꯈꯔ ꯌꯥꯝꯅ ꯑꯗꯨꯝ ꯄꯥꯜꯂꯦ ꯍꯥꯏ ꯇꯥꯏ
ꯑꯩꯗꯤ ꯑꯝꯇ ꯄꯥꯟꯗꯔ꯭ꯤ ꯐꯗꯤ ꯌꯥꯝ ꯐꯔꯦ ꯄꯥꯜꯂꯛꯑꯗꯤ ꯅꯣꯡ ꯆꯨ ꯅꫭꯡ ꯆꯨꯕꯅꯤꯅ ꯍꯤꯟꯖꯥꯡ ꯅꯄꯤ ꯐꯩꯗꯤ ꯐꯩꯔꯦꯕ
ꯎꯝ
ꯇꯣꯔꯣꯕꯣꯠꯀꯥꯖꯦ ꯄꯟꯗꯣꯡꯒꯥꯖꯦ ꯍꯦꯛꯇ ꯈꯨꯐꯖ ꯑꯃꯅꯤ ꯍꯧꯔꯛꯄꯗ ꯂꯣꯏ ꯉꯥꯏꯔꯤ ꯑꯩꯗꯤ ꯃꯔꯤ ꯈꯔꯥ ꯈꯛ ꯆꯠꯄ ꯍꯧꯗ ꯉꯥꯏꯔꯤ ꯀꯣꯂꯤ ꯍꯋꯥꯏꯕꯨꯗꯤ ꯃꯄꯥꯟꯕꯨꯗꯤ ꯁꯥꯗꯔ꯭ꯤ ꯑꯗꯨꯏꯇꯥꯁꯨ ꯋꯥꯡ
ꯎꯝ
ꯀꯋꯥ ꯆꯥꯗꯦ ꯍꯦ